ꯑꯦ ꯆꯥꯛꯇꯤ ꯆꯥꯗ꯭ꯔꯤꯅꯦ ꯂꯣꯏꯗ꯭ꯔꯤꯅꯦ ꯏꯕꯨꯡꯉꯣ
ꯌꯦꯟ ꯑꯣꯏꯅꯗꯤ ꯇꯧꯔꯦ ꯉꯁꯤꯗꯤ
ꯏꯁ ꯅꯣꯏ ꯗꯥ ꯀꯗꯥꯏ ꯂꯩꯒꯦ
ꯑꯈꯣꯏꯗꯥ ꯃꯅꯤꯡ ꯂꯩꯔꯝꯅꯤ ꯀꯩꯅꯣ ꯕꯣꯟꯒꯤ ꯄꯩꯁꯥ ꯊꯥꯖꯤꯟꯖꯤꯔ ꯈꯪꯗꯦꯅꯦ
ꯀꯔꯤꯗꯣ
ꯑꯩꯗꯤ ꯐ꯭ꯔꯦꯟꯁꯇ ꯊꯥꯅꯤꯗ ꯅꯣꯔꯋꯦꯗꯣ ꯑꯩꯗꯤ ꯏꯊꯥ ꯊꯥꯖꯗꯦꯅꯦ
ꯂꯤꯡꯉꯦꯕꯨꯗꯤ ꯑꯩꯖꯨ ꯄꯥꯎꯕꯨꯗꯤ ꯇꯥꯔꯦ ꯑꯗꯨꯕꯨ ꯍꯨꯡ
ꯌꯦꯡꯇ꯭ꯔꯣ
ꯏꯁ ꯈꯪꯗꯦꯗ ꯄꯨꯡ ꯕꯥꯔꯣ ꯃꯈꯥꯏ ꯍꯥꯏꯖꯦ ꯇꯨꯝꯕꯨ ꯇꯨꯝꯅꯤꯡꯉꯦ
ꯀꯥꯏ ꯇꯔꯥꯕꯥꯎ ꯌꯦꯡꯗꯦ ꯀꯃꯥꯏꯅ ꯕꯥꯔꯣꯕꯥꯎ ꯌꯦꯡꯗꯣꯏꯅꯣ
ꯉꯝꯅꯤ ꯌꯦꯡꯕꯩꯕꯨꯗꯤ ꯑꯗꯣ ꯑꯩꯅ ꯄꯥꯝꯖꯕ ꯂꯝꯗꯨ ꯑꯣꯏꯗꯕ ꯑꯥꯔꯖꯦꯟꯇꯤꯅꯥꯅꯦ ꯑꯩ ꯌꯥꯝ ꯄꯥꯝꯖꯩ ꯍꯥꯏꯗꯣ
ꯏꯕꯨꯡꯉꯣ ꯑꯗꯨꯝ ꯀꯥꯞꯁꯤꯟꯒ꯭ꯔꯗꯧꯅꯤ ꯇꯤꯝ ꯑꯅꯤꯖꯦ ꯑꯗꯨꯝ ꯅꯩꯕ ꯉꯥꯛꯇꯅꯤ ꯅꯨꯡꯉꯥꯏꯒꯗꯕ
ꯌꯥꯕꯨꯗꯤ ꯌꯥꯏꯅꯦ ꯑꯩꯖꯨ ꯈꯪꯉꯤꯅꯦ ꯑꯗꯨ ꯑꯣꯔꯒꯁꯨ ꯈꯔꯗꯤ ꯏ ꯌꯦꯡꯖꯦꯗꯤ ꯌꯦꯡꯗꯣꯏꯅꯦ ꯍꯧꯗꯣꯔꯛꯑꯣ
ꯍꯣꯏꯅꯦ ꯍꯧꯗꯣꯔꯛꯀꯦ
ꯌꯦꯡꯖꯦꯗꯤ ꯌꯦꯡꯗꯣꯔꯤꯝꯅꯤ
ꯌꯥꯏꯌꯦ ꯑꯗꯨꯝ ꯍꯧꯗꯣꯔꯛꯀꯦꯅꯦ ꯑꯦꯂꯥꯝ ꯇꯛ ꯊꯝꯃꯝꯃꯅꯤ ꯇꯔꯥ ꯃꯥꯥꯊꯣꯏ ꯃꯈꯥꯏꯗ
ꯏꯄꯤꯛ ꯏꯄꯤꯛ ꯏ ꯁ꯭ꯄꯣꯔꯠ ꯍꯥꯏꯕ꯭ꯔꯥ ꯏꯄꯤꯛ ꯑꯗ ꯌꯦꯡ ꯌꯥꯔꯝꯅꯤ ꯂꯦꯞꯇꯣꯞꯇ ꯌꯦꯡꯖꯤꯔꯣ
ꯏꯄꯤꯛ ꯁ꯭ꯄꯣꯔꯠ ꯏꯁꯄꯤꯛ ꯁ꯭ꯄꯣꯔꯠꯇ ꯇꯦꯂꯒ꯭ꯔꯥꯝ ꯌꯥꯎꯗ ꯌꯥꯗꯤꯌꯦ
ꯇꯦꯂꯒ꯭ꯔꯥꯝ ꯍꯥꯞꯆꯜꯂꯣꯏꯔꯦ ꯀꯩꯅꯣ
ꯑꯗꯨꯗꯤ ꯍꯥꯞꯆꯜꯂꯣꯅꯦ ꯌꯦꯡꯉꯖꯤꯅꯦ
ꯌꯦꯡꯈꯥꯏꯖꯤꯔꯣ
ꯅꯣꯏꯗꯥꯏ ꯅꯦꯠ ꯁꯤꯗꯗꯤ ꯌꯦꯡ ꯌꯥꯔꯣꯏꯌꯣ ꯅꯨꯡꯉꯥꯏꯇꯕꯅꯤꯉꯣ
ꯃꯤ ꯌꯥꯝ ꯁꯝꯗ꯭ꯔꯗꯤ ꯌꯥꯅꯤ ꯏꯁ ꯑꯍꯤꯡꯗ ꯀꯅꯥ ꯁꯝꯗꯣꯔꯤ
ꯍꯣꯏꯅꯦ ꯗꯥꯏꯃꯨꯖꯤ ꯌꯦꯡ ꯂꯥꯛꯀꯅꯤꯌꯦ
ꯑꯦ ꯂꯦꯞꯇꯣꯞꯇ ꯄꯨꯟꯅ ꯌꯦꯡꯃꯤꯟꯅꯔꯖꯤ ꯍꯥꯏꯔ ꯂꯣꯏꯔꯦ ꯀꯩꯅꯣ
ꯍꯣꯏꯅꯦ
ꯃꯀꯣꯛ ꯉꯥꯎ ꯑꯩꯅ ꯍꯥꯏꯖꯤꯅ ꯈ꯭ꯋꯥꯏ ꯐꯔꯣꯏꯗ꯭ꯔꯅꯦ ꯅꯥꯎ
ꯌꯥꯏ ꯌꯥꯏ ꯑꯗꯨꯗꯣ ꯑꯗꯨꯅꯕꯨ ꯐꯔꯦꯅꯦ
ꯑꯩꯅ ꯍꯥꯏꯅ ꯈ꯭ꯋꯥꯏ ꯐꯅꯤ
ꯍꯣꯏꯅꯦ
ꯋꯥꯏ ꯐꯥꯏ ꯄꯨꯁꯜꯂꯒꯦ ꯈꯟꯕꯅꯦ ꯄꯩꯁꯥꯁꯨ ꯂꯩꯠ
ꯋꯥꯏ ꯐꯥꯏ ꯑꯜꯂꯤꯃꯤꯇꯦꯠꯇꯨ ꯀꯌꯥꯕ
ꯑꯁ ꯋꯦꯌꯔꯂꯦꯁ ꯑꯣꯏꯕꯗꯨꯗꯤ ꯑꯟꯂꯤꯃꯤꯇꯦꯠ ꯑꯣꯏꯔꯣꯏ ꯋꯦꯔꯂꯦꯁꯅ ꯍꯣꯡꯗꯤ ꯍꯣꯡꯉꯤ ꯋꯦꯌꯔꯂꯦꯁ ꯑꯣꯏꯕꯗꯣ ꯂꯤꯁꯤꯡ ꯑꯅꯤ ꯑꯍꯨꯝꯗ ꯐꯪꯉꯝꯒꯅꯤ
ꯑꯜꯂꯤꯃꯤꯇꯦꯠꯇꯣ ꯑꯣꯏꯅ ꯄꯨꯁꯤꯟꯕꯅ ꯐꯠꯇ꯭ꯔꯣ
ꯑꯜꯂꯤꯃꯤꯇꯦꯠꯇꯤ ꯄꯩꯁꯥ ꯆꯥꯎꯏꯅꯦ
ꯀꯌꯥ
ꯂꯤꯁꯤꯡ ꯇꯔꯨꯛꯃꯨꯛꯀ ꯍꯥꯏꯔꯛꯏꯅꯦ
ꯇꯔꯨꯛ ꯍꯣꯡꯉꯤ ꯀꯩꯅꯣ
ꯍꯣꯡꯉꯝꯅꯤ ꯅꯪꯗꯤ
ꯗꯣꯂꯔ ꯍꯨꯝꯐꯨ
ꯗꯣꯂꯔ ꯍꯨꯝꯐꯨ ꯍꯨꯝꯐꯨ ꯈꯔ ꯍꯦꯟꯅꯤ
ꯍꯦꯟꯅꯤ ꯑꯗꯨꯕꯨꯗꯤ ꯀꯨꯏꯕ ꯅꯠꯇꯦꯗ ꯗꯣꯂꯔ ꯍꯨꯝꯐꯨꯒꯁꯤꯗꯤ
ꯅꯪꯗꯤ ꯇꯧꯗ꯭ꯔꯕ ꯃꯥꯜꯂꯤꯗ
ꯇꯧꯋꯤꯗ
ꯎꯈꯤꯗ꯭ꯔꯦꯗ ꯑꯩꯅ ꯁꯨꯡꯎꯕꯨ ꯒꯦꯝꯗ ꯂꯨꯝꯃ ꯀꯥꯞꯇꯣꯏꯅꯦ ꯅꯪ ꯍꯣꯠꯅꯔꯤꯁꯦ ꯅꯠꯇꯕ ꯄꯕꯖꯤ ꯍꯥꯞꯄꯕ ꯑꯃꯨꯛ ꯒꯦꯝ ꯍꯥꯞꯄꯕ ꯑꯃꯨꯛ ꯑꯃꯗꯣ ꯂꯣꯠꯂꯝꯗꯧ ꯃꯥꯟꯈ꯭ꯔꯦꯗ ꯑꯩꯗꯤ
ꯎꯝ ꯍꯨꯝ ꯍꯥꯏꯖꯜꯂꯣ
ꯅꯪ ꯂꯣꯠꯇꯤ ꯂꯣꯠꯀꯟꯕꯅꯤꯍꯦ ꯃꯃꯥꯡꯁꯨ ꯄꯞꯖꯤ ꯂꯣꯠꯅ ꯁꯥꯟꯅ ꯂꯩꯔꯝꯃꯤ ꯑꯩꯅ ꯍꯥꯏꯁꯦ ꯁꯦꯡꯕꯨ ꯁꯦꯡꯗ꯭ꯔꯣ
ꯀꯩꯅꯣ ꯋꯥꯏ ꯐꯥꯏ ꯐꯦꯂꯔꯒꯤꯗ ꯑꯃ ꯂꯩ ꯍꯥꯏꯗꯥꯏꯅꯦ ꯅꯪꯕꯣ
ꯋꯥꯏ ꯐꯥꯏ ꯁꯦꯜꯂꯔꯗꯣ ꯋꯥꯌꯔꯂꯦꯁꯅꯦꯃꯦ ꯑꯗꯨ ꯅꯦꯠ ꯌꯥꯝ ꯀꯟꯅ ꯅꯨꯡꯉꯥꯏꯕ ꯑꯣꯏꯗꯦ ꯍꯥꯏꯕꯅꯤ ꯑꯗꯨꯒ ꯀꯩꯅꯣꯁꯨ ꯇꯧꯋꯦ ꯍꯥꯏꯕꯅꯦꯃꯤ ꯄꯩꯁꯥꯁꯨ ꯆꯥꯎ ꯄꯩꯁꯥꯁꯨ ꯄꯤꯛꯑꯒ ꯑꯟꯂꯤꯃꯤꯇꯦꯠꯁꯨ ꯑꯣꯏꯗꯦꯝꯃꯤ
ꯎꯝ
ꯑꯗꯨ ꯀꯃꯥꯏ ꯅꯨꯡꯉꯥꯏꯗꯣꯏꯅꯣꯃꯤ ꯍꯧꯖꯤꯛꯇꯤ ꯋꯥꯏ ꯐꯥꯏꯒꯤ ꯍꯣꯡꯗꯤ ꯍꯣꯡꯉꯝꯒꯅꯤ ꯅꯦꯠ ꯌꯥꯔꯕꯅꯤ ꯅꯦꯠ ꯊꯤꯡꯉꯤꯀꯥꯟ ꯃꯅꯨꯡꯗꯤ ꯌꯥꯝ ꯇꯥꯡꯉꯦꯕ
ꯎꯝ ꯋꯥꯏ ꯐꯥꯏꯁꯦ ꯑꯗꯨꯝ ꯑꯜꯂꯤꯃꯤꯇꯦꯠ ꯂꯨꯄꯥ ꯁ꯭ꯋꯥꯏꯗꯗꯤ ꯅꯠꯇꯦ ꯏꯝꯐꯥꯜ ꯁ꯭ꯋꯥꯏꯗꯅ ꯈꯔ ꯍꯣꯡꯉꯝꯒꯅꯤ
ꯎꯝ ꯍꯣꯡꯉꯛꯈꯤꯅꯤ
ꯀꯔꯤ ꯍꯥꯏꯖꯜꯂꯣ
ꯂꯥꯏꯔꯤꯛ ꯂꯥꯏꯁꯨ ꯇꯝꯗꯕꯔꯣ ꯅꯪꯕꯣ
ꯎꯝ ꯔꯣꯏꯇꯔ ꯑꯦꯟꯖꯦꯟꯠ ꯁ꯭ꯀꯨꯜꯒꯤ ꯑꯉꯥꯡ
ꯆꯤꯁ
ꯅꯞꯀꯅꯤꯍꯦ
ꯅꯪꯖꯖ ꯇꯝꯃꯛꯏ ꯉꯥꯛꯇꯅꯤꯗ
ꯑꯦ ꯀꯨꯏꯅ ꯇꯝꯂꯝꯗꯦ
ꯇꯝꯗꯤ ꯇꯝꯃꯝꯃꯤꯗꯅ ꯇꯥꯗꯣ
ꯇꯝꯗꯦ ꯍꯟꯗꯛ ꯑꯦꯁꯀꯔꯁꯟ ꯆꯠꯄ꯭ꯔꯣ
ꯆꯠꯂꯤ
ꯀꯩ ꯀꯩ ꯂꯩꯀꯣꯜ ꯆꯡꯉꯨꯕꯥ
ꯀꯩꯅꯣ ꯐꯩꯗꯤꯡꯒꯥ ꯒꯥꯔꯗꯦꯟ ꯍꯥꯏꯕꯥꯔ ꯀꯩꯅꯣꯝ ꯍꯥꯏꯗꯥꯏ
ꯅꯥꯔꯣꯜ ꯊꯤꯕ ꯃꯤꯗꯣ ꯅꯣꯏ ꯑꯣꯏꯔꯣ ꯑꯟꯗ꯭ꯔꯣꯗ ꯑꯟꯗ꯭ꯔꯣꯗꯅꯦ
ꯑꯟꯗ꯭ꯔꯣꯗꯅꯦ ꯑꯗꯨ ꯅꯝꯃꯤꯗꯣ ꯏꯁꯄꯥꯗ ꯅꯝꯃꯤꯗꯣ
ꯒꯥꯔꯗꯦꯟꯗꯨꯔꯕ ꯑꯥ ꯏꯁꯤꯡ ꯃꯌꯥꯏꯒ ꯂꯩꯕꯗꯨ
ꯀꯩꯅꯣ ꯏꯁꯤꯡ ꯃꯌꯥꯏꯒꯥ ꯂꯩꯕꯥꯗꯨ
ꯏꯁꯤꯡꯒ ꯂꯩꯇꯔꯣ ꯃꯌꯥꯏꯗ ꯄꯨꯈꯔ꯭ꯤ ꯑꯆꯧꯕ
ꯎꯝ ꯍꯟꯇꯛ ꯃꯣꯏ ꯄꯨꯁꯄꯥ ꯅꯝꯗꯣꯍꯦ
ꯄꯨꯁꯄꯥꯅꯥ ꯅꯝꯕꯗꯣ ꯀꯔꯥꯏꯋꯥꯏꯅꯣ ꯎꯠꯂꯤꯗꯣ ꯄꯥꯟꯅꯝ ꯒꯥꯔꯗꯦꯟꯗꯨꯔꯣ
ꯑꯗꯨꯗꯣ ꯀꯩꯅꯣ ꯒꯔꯗꯦꯟꯅꯤ ꯅꯍꯥꯟ ꯑꯟꯗ꯭ꯔꯣꯗꯅꯦ ꯑꯗꯨꯗꯣ ꯑꯩꯈꯣꯏ ꯆꯪꯉꯤ ꯑꯗꯨ ꯃꯣꯏ ꯆꯪꯉꯤ
ꯑꯩꯈꯣꯏ ꯅꯍꯥꯟ ꯑꯟꯗ꯭ꯔꯣꯗꯅꯤ ꯀꯩꯅꯣ ꯆꯠꯂꯨꯔꯤꯁꯦ ꯒꯥꯔꯗꯦꯟ ꯑꯃ ꯆꯪꯉꯦ ꯑꯗꯨ ꯑꯣꯏꯗꯣꯏꯔꯕ
ꯈꯪꯗꯦ ꯂꯝꯄꯥꯛꯀꯥ ꯅꯥꯟ ꯍꯧꯔꯒꯀꯣ ꯂꯝꯄꯛꯀꯥ ꯁꯤꯔꯤ ꯁꯤꯔꯤ ꯅꯥꯜꯂꯒ ꯅꯥꯄꯤꯒ ꯂꯩꯇꯦꯡ ꯈꯔ ꯈꯔꯒ ꯃꯥꯥꯟꯅꯔꯥ ꯂꯩꯍꯧꯅꯤ
ꯑꯗꯨ ꯑꯣꯏꯔꯝꯃꯅꯤ
ꯑꯗꯅꯦ ꯑꯩꯈꯣꯏ ꯆꯪꯉꯛꯏꯁꯤ
ꯑꯗꯨ ꯗꯨꯝ ꯆꯠꯅꯤꯡꯉꯤꯅꯦ ꯐꯖꯗꯧ ꯃꯜꯂꯤꯅꯦ
ꯐꯖꯕꯅꯤ ꯎ ꯒꯥ ꯃꯌꯥꯝ ꯍꯧꯍꯧꯕꯅꯤ
ꯂꯝꯄꯥꯛ ꯂꯩꯕꯥꯔ
ꯃꯣꯏ ꯄꯨꯁꯄꯥ ꯅꯝꯃꯤꯗꯣ ꯑꯗꯨꯗꯒꯤ
ꯑꯣ ꯈꯪꯉꯦ ꯈꯪꯉꯦ ꯈꯪꯉꯦ ꯈꯪꯉꯦ ꯎꯔꯦ ꯎꯔꯦ ꯑꯩ ꯎꯔꯦ ꯇꯤꯀꯦꯠ ꯀꯌꯥ ꯂꯧꯖꯠꯅꯣ
ꯇꯤꯀꯦꯠ ꯂꯧꯔꯝꯗꯣꯏ ꯃꯥꯟꯗꯦ ꯑꯩꯈꯣꯏꯅꯥ ꯆꯪꯕꯗꯣ ꯇꯤꯀꯦꯠ ꯂꯧꯔꯛꯇꯦ ꯆꯠꯅꯤꯡꯗꯦ ꯃꯐꯝꯗꯣ
ꯅꯣꯏ ꯑꯗꯨꯅꯦ ꯀꯪꯂꯥ ꯆꯪꯕ꯭ꯔꯥ
ꯀꯪꯂꯥ ꯆꯪꯗꯦ ꯀꯪꯂꯥ ꯆꯪꯗꯣꯏ ꯃꯇꯝꯁꯨ ꯀꯨꯏꯅ ꯆꯪꯉꯦ ꯑꯗꯨꯒ ꯐꯖꯁꯨ ꯐꯖꯗꯦ
ꯑꯗꯩ ꯀꯩꯀꯩ ꯆꯠꯄ
ꯑꯗꯩ ꯅꯝ ꯅꯝꯕꫭꯜꯗ ꯆꯪꯉꯦ ꯅꯝꯕꫭꯜꯒꯤ ꯒꯥꯔꯗꯦꯟꯗꫭ
ꯅꯝꯕꯣꯜ ꯒꯔꯗꯦꯟꯕ ꯂꯩꯔꯝꯃꯤꯀꯣ ꯌꯦꯡꯁꯤ ꯆꯠꯅꯤ ꯅꯝꯕꯣꯜ ꯒꯥꯔꯗꯦꯟ ꯍꯥꯏꯅ ꯀꯥꯏꯗ
ꯀꯩꯅꯣ ꯃꯃꯤꯡ ꯀꯔꯤ ꯋꯥꯔꯗꯅꯦꯕꯥ ꯖꯣꯏꯁꯅꯥ ꯒꯥꯔꯗꯦꯟ ꯍꯥꯏꯕꯔ ꯀꯩꯅꯣꯝ ꯍꯥꯏꯕꯅꯤ ꯖꯣꯏꯁꯥꯅꯥ ꯒꯔꯗꯦꯟ ꯍꯥꯏꯕꯔꯥ ꯀꯩꯅꯣꯝ ꯍꯥꯌꯕꯅꯤ
ꯖꯣꯏꯁꯅꯥ ꯒꯥꯔꯗꯦꯟ ꯏꯁ ꯌꯥꯝꯅꯩꯀꯣ ꯃꯇꯧ ꯃꯥꯟꯗꯅ ꯖꯣꯏꯁꯅꯥꯗ ꯆꯪꯉꯝꯃꯤꯀꯣ
ꯖꯣꯏꯁꯥꯅꯥ ꯒꯥꯔꯗꯦꯟꯒꯥꯏꯅꯥ ꯌꯥꯝꯅ ꯅꯩꯔꯝꯃꯦ
ꯅꯣꯏꯅ ꯅꯣꯏ ꯃꯇꯝꯗ ꯒꯥꯔꯗꯦꯟ ꯅꯣꯏ ꯃꯇꯝꯗ ꯑꯦꯁꯀ꯭ꯔꯁꯟ ꯆꯠꯄꯗꯤ ꯀꯔꯝ ꯀꯔꯝꯕ ꯂꯝ ꯆꯪꯉꯛꯄ
ꯑꯁ ꯑꯩꯈꯣꯏꯗꯤ ꯑ ꯀꯔꯤ ꯀꯔꯤ ꯌꯥꯝ ꯍꯥꯏꯕꯅꯤꯅꯦ ꯎꯏꯌꯣꯛ ꯆꯤꯡ ꯀꯥꯏꯅ ꯌꯥꯝ ꯂꯩꯕꯅꯤꯅꯦ ꯐꯖ ꯐꯖꯕ ꯃꯐꯝꯅꯤꯗ ꯅꯣꯏ ꯗꯥꯗꯥ ꯍꯣꯏꯅ ꯇꯝꯃꯛꯄꯗꯗꯤꯀꯣ ꯆꯪꯉꯛꯏꯕꯁꯤ ꯑꯩꯈꯣꯏꯗꯤ ꯌꯥꯝ ꯆꯪꯉꯛꯈ꯭ꯔꯦ ꯌꯥꯝ ꯐꯖ ꯐꯖꯕ ꯅꯣꯏ ꯂꯩꯃꯔꯥꯝ ꯀꯩꯀꯥꯒ ꯑꯝ ꯆꯠ ꯐꯪꯉꯝꯃꯔꯣꯏꯅꯦ ꯋꯥꯇꯔꯐꯣꯟꯗꯣ
ꯂꯩꯃꯔꯥꯝꯗꯤ ꯀꯅꯥꯟ ꯆꯪꯗ‌ꯣꯏꯕ ꯍꯧꯖꯤꯛꯇꯤ
ꯑꯗꯨꯅꯦ ꯑꯩꯈꯣꯏ ꯃꯇꯝꯗ ꯂꯣꯏꯅ ꯆꯪꯉꯤꯕꯅꯤ ꯅꯪ ꯑꯝꯐꯥꯎ ꯆꯠꯇ꯭ꯔꯤꯕꯣ
ꯂꯩꯃꯔꯥꯝ ꯑꯃꯨꯛꯇ ꯆꯠꯇ꯭ꯔꯤ
ꯑꯁ ꯂꯣꯏꯔꯦꯍ‌ꯦ ꯍꯧꯖꯤꯛꯀꯥꯟ ꯍꯥꯎ ꯂ‌ꯣꯏꯔꯦ ꯂꯩꯃꯔꯥꯝ ꯑꯃꯨꯐꯧ ꯆꯠꯇ꯭ꯔꯤꯑꯦ ꯂꯋꯥꯏ ꯊꯋꯥꯏ ꯌ‌ꯦꯔꯥ ꯋꯥꯇꯔꯐꯣꯜ ꯐꯖꯔꯕ ꯑꯉꯛꯄ ꯃꯅꯤꯄꯨꯔꯒꯤ ꯑꯃꯠꯇ ꯉꯥꯏꯔꯕ ꯋꯥꯇꯔꯐꯣꯜ ꯂꯩꯃꯔꯥꯝ ꯀꯔꯤ ꯍꯧꯖꯤꯛ ꯍꯧꯖꯤꯛꯇꯤ ꯌꯥꯔꯔꯣꯏ ꯀꯗꯥꯏꯗꯩꯅꯣ ꯑꯦ ꯍꯥꯟꯅ ꯍꯥꯟ ꯅꯣꯏ ꯆꯠꯄ ꯐꯪꯍꯧꯗ꯭ꯔꯕꯅꯤꯅ ꯅꯣꯏ ꯅꯔꯥꯏꯕꯛꯇꯤ ꯊꯤꯖꯔꯕ ꯑꯉꯥꯡ ꯉꯥꯛꯇꯅꯤꯅ‌ꯦ
ꯆꯠꯂꯛꯈꯤꯅꯤꯗ ꯃꯇꯝ ꯑꯃꯗ ꯁ‌ꯣꯏ ꯆꯠꯂꯛꯀꯅꯤ
ꯈꯣꯡꯖꯣꯝ ꯋꯥꯔ ꯃꯦꯃꯣꯔꯤꯌꯦꯜꯗꯤ ꯆꯪꯗ꯭ꯔ‌ꯣ ꯅ‌ꯣꯏ
ꯈ‌ꯣꯡꯖꯣꯝ ꯋꯥꯔ ꯀꯃꯥꯏ ꯆꯪꯗꯣꯏꯅ‌ꯣ ꯕꯨ ꯈ꯭ꯋꯥꯏ ꯊꯤꯕ ꯂꯝ ꯃꯅꯤꯄꯨꯔꯗ ꯑꯁꯦ
ꯍꯥ ꯃꯤꯅꯗꯤ ꯀꯣꯏꯕ ꯌꯥꯝ ꯂꯥꯛꯅꯩ ꯅꯣꯏ ꯆꯪꯕ ꯀꯩꯗꯧꯒꯦ
ꯑꯗ ꯆꯠꯃꯟꯗꯅ ꯊꯤꯖꯜꯂꯑꯝ
ꯊꯤꯗꯦ ꯊꯤꯗ‌ꯦ ꯃꯊꯪ ꯏꯁꯀꯥꯔꯁꯟꯗ ꯁꯤ ꯆꯪꯒ‌ꯦ
ꯏꯁ ꯈ‌ꯣꯏ ꯅ‌ꯦ ꯍ‌ꯣꯏ ꯂꯥꯛꯑꯝ
ꯌꯦꯡꯉꯨ ꯌꯧꯔꯑꯕꯟ
ꯑꯦ ꯌꯧꯔꯑꯦ ꯌꯧꯔ‌ꯦ ꯌꯧꯔꯑꯦ ꯌꯧꯔꯑꯦ ꯈꯣꯏꯅꯦ ꯍ‌ꯣꯏ
ꯑꯥ
ꯌꯧꯔꯦ ꯑꯣꯇ‌ꯦꯅ‌ꯦ ꯂꯛꯈꯥꯏꯁ
ꯃꯤ ꯀꯌꯥꯝ ꯌꯥꯝꯃ‌ꯦ
ꯈ‌ꯣꯏ ꯃꯥꯃ‌ꯣ ꯍ‌ꯣꯏ ꯌꯥꯎꯔꯑꯝꯃ‌ꯣꯏꯗ ꯑꯉꯥꯡ ꯑꯝꯇ ꯌꯧꯔꯛꯇ‌ꯦ
ꯀꯔꯤꯕ ꯅꯅꯥꯎ ꯅꯪ ꯍꯧꯖꯤꯛꯀꯤꯗꯨꯕꯣ
ꯆꯥꯛ ꯂꯥꯝꯃ‌ꯦ
ꯑꯝꯗ ꯌꯧꯔꯛꯇ‌ꯦ
ꯃꯤꯅꯤꯠꯁꯨ ꯁꯨꯝ ꯁꯨꯝ ꯋꯥꯔꯤ ꯁꯥꯟꯅꯔꯣꯏ ꯃꯤꯅꯤꯠ ꯅꯤꯄꯥꯟ ꯍꯧꯖꯤꯟꯈ꯭ꯔ‌ꯦꯅꯦ ꯃꯉꯥꯇꯪ ꯑꯥ ꯃꯤꯅꯤꯠ ꯀꯩꯅꯣ ꯇꯥꯗꯣꯔꯦ ꯃꯤꯅꯤꯠ ꯀꯩꯅꯣ ꯃꯉꯥ ꯃꯤꯅꯤꯠ ꯀꯌꯥꯅ‌ꯣ
ꯅꯧ ꯍꯧꯖꯤꯛ ꯍꯥꯏꯗ‌ꯣ ꯀꯩꯩꯅ‌ꯣ ꯑꯩꯉꯣꯟꯗ
ꯃꯤꯅꯤ ꯅꯤꯄꯥꯟ ꯍꯧꯔ‌ꯦ ꯍꯥꯏꯕ
ꯅꯤꯄꯥꯟ ꯈꯇ ꯉꯥꯏꯔꯤꯕ‌ꯣ ꯖ‌ꯦ
ꯅꯤꯄꯥꯟꯒ ꯃꯤꯅꯤꯠ ꯃꯄꯥꯟ ꯍꯧꯖꯤꯜꯂꯤ
ꯐꯨꯔꯤꯠꯁꯤꯅ ꯂꯝ ꯁꯨꯔꯝꯅꯤꯅ‌ꯦ ꯁꯤ ꯐꯨꯔꯤꯠꯁꯦ ꯑꯩꯈꯣꯏꯗ ꯁꯨꯔꯒ ꯐꯅ ꯆꯨꯏꯌꯦ ꯁꯤꯗꯤ ꯑꯣꯔꯃꯥꯥꯜꯂ‌ꯦꯅꯦ
ꯆꯨꯏꯌ‌ꯦꯕꯨ ꯀꯩꯅ‌ꯣ ꯋꯥꯠ ꯏꯁ ꯗꯥ ꯃꯤꯅꯤꯡ ꯑꯣꯐ ꯆꯨꯕꯥ ꯍꯥꯏꯁꯤ ꯀꯩꯅ‌ꯣ
ꯁꯔꯞ ꯁꯨꯔꯒ ꯅꯝꯁꯜꯂ ꯊꯝꯕꯒꯤ ꯑꯩꯈꯣꯏꯒꯤ ꯃꯆꯨ ꯈꯔ ꯆꯨꯕꯗꫭ ꯃꯥꯄꯟ ꯐꯥꯔꯦ
ꯃꯤꯅꯤꯠ ꯐꯥꯗ꯭ꯔꯤ
ꯃꯥꯄꯟ ꯐꯥꯔꯦꯍꯦ
ꯃꯤꯅꯤꯠ ꯃꯥꯄꯟꯕꯨꯗꯤ ꯐꯥꯔꯦ ꯑꯩ ꯍꯥꯏꯗꯤ ꯃꯤꯅꯤꯠ ꯃꯤꯅꯤꯠ ꯇꯔꯥ ꯁꯨꯗ꯭ꯔꯤ ꯍꯥꯏꯕ
ꯇꯔꯥꯗꯤ ꯁꯨꯗ꯭ꯔꯤ ꯀꯩꯅꯣ ꯑꯦ ꯇꯔꯥ ꯅꯤꯀꯩꯅꫭ ꯁꯨꯍꯟꯗꯨꯏꯁꯦ ꯅꯪ ꯉꯥꯡꯉꯥ ꯋꯥꯗꫭ ꯀꯩꯅꯣ ꯁꯣꯏꯗ꯭ꯔꯣ ꯎꯝ ꯑꯩꯔꫭ ꯀꯣꯂꯦꯖ ꯁꯂꫭꯏꯁꯟꯒ꯭ꯔꯦ ꯑꯃꯨꯛ ꯐꯥꯎ ꯀꯥꯗꯦ
ꯅꯨꯃꯤꯠ ꯀꯌꯥꯅꯤ ꯀꯥꯍꯧꯒꯦ
ꯅꯨꯃꯤꯠ ꯅꯤꯅꯤꯔ ꯍꯨꯝꯅꯤꯔ ꯀꯥꯍꯧꯋꯤ ꯊꯦꯡꯀ꯭ꯌꯨ ꯌꯥꯝ ꯅꯨꯡꯉꯥꯏ ꯀꯣꯂꯦꯖ ꯇꯝꯕ ꯃꯍꯥꯎ ꯃꯌꯥꯝ ꯐꯪꯉꯤ
ꯑꯩ ꯁꯨꯝ ꯈꯟꯕꯗ ꯅꯪ ꯅꯨꯃꯤꯠ ꯇꯔꯥꯅꯤ ꯁꯨꯅ ꯀꯥꯔꯝꯗꯣꯏ ꯃꯥꯟꯗꯤꯗ
ꯑꯩꯔꯥ ꯍꯣꯏꯖꯦ ꯐꯖꯅ ꯀꯥꯏꯍꯦ ꯑꯩ ꯊꯥ ꯑꯅꯤ ꯍꯨꯝ ꯂꯦꯞꯇꯕꯤ ꯀꯥꯔꯝꯃꯤ ꯑꯣꯖꯥꯅꯒ ꯃꯁꯛ ꯃꯨꯟꯅ ꯈꯪꯗ꯭ꯔꯕꯖꯥꯠꯅꯤ ꯀꯔꯝꯕ ꯁꯕꯖꯦꯛ ꯂꯧꯏꯅ ꯍꯪꯉꯛꯏꯗꯅꯣ ꯈꯪꯃꯟꯗꯅ ꯃꯤꯅꯤꯠ ꯇꯔꯥ ꯐꯥꯔꯦ ꯃꯨꯊꯠꯂꯦꯀꯣ
ꯍꯦꯜꯂꯦ ꯍꯦꯜꯂꯦ ꯇꯔꯥ ꯃꯤꯅꯤꯠ ꯇꯔꯥꯃꯥꯊꫭꯏ ꯆꯠꯂꯦ